ꯍꯜꯂꯣ
ꯌꯥꯔꯦ
ꯉꯁꯥꯏꯗꯒꯤ ꯗ꯭ꯔꯥꯏ
ꯍꯣꯠꯅꯕ ꯂꯦꯞꯄ ꯌꯥꯗꯦ
ꯎꯝ ꯎꯝ ꯉꯁꯥꯏꯗꯒꯤ ꯇ꯭ꯔꯥꯏ ꯇꯧꯗꯕꯒꯤꯅꯦ꯫
ꯇꯧꯋꯦ ꯑꯅꯤ ꯑꯍꯨꯝ ꯇꯧꯋꯦ ꯑꯗꯨ ꯑꯩꯅ ꯊꯥꯔꯛꯄ ꯑꯗꯨꯃꯥꯏꯅ ꯑꯗꯨꯝ ꯊꯣꯛꯂꯛꯄ꯫
ꯑꯥ
ꯗꯥꯎꯁꯦ ꯄꯩꯂꯥꯛ ꯑꯦ ꯍꯣꯏ
ꯅꯣꯡ ꯆꯨꯗꯕ꯭ꯔꯣ?
ꯆꯨꯗꯦ ꯅꯪ ꯃꯅꯨꯡꯗ ꯂꯩꯕ ꯃꯥꯂꯦ ꯅꯪ
ꯑꯩ ꯃꯄꯥꯟꯗ ꯃꯄꯥꯟꯗ ꯂꯩꯌꯦ ꯍꯧꯖꯤꯛ
ꯍꯣꯏꯅꯦ ꯅꯁꯥꯅ ꯅꯁꯥꯅ ꯅꯣꯡ ꯆꯨꯕꯗꯣ
ꯅꯠꯇꯦ ꯍꯧꯖꯤꯛꯇꯣ ꯀꯩꯅꯣ ꯇꯧꯕ
ꯎ
ꯍꯧꯖꯤꯛꯇꯣ ꯑꯩꯗꯣ ꯏꯃꯥꯟꯅꯕꯤ ꯈꯣꯏ ꯋꯥꯔꯤ ꯁꯥꯟꯅꯔ ꯂꯩꯕꯅꯦꯕ꯫ ꯑꯩ ꯏꯃꯥꯟꯅꯕꯤ ꯈꯣꯏꯗ ꯂꯩꯌꯦ ꯑꯃꯨꯛ ꯋꯥꯔꯤ ꯁꯥꯟꯅꯔ ꯂꯩꯕ ꯑꯗꯨꯒꯤ ꯐꯣꯟꯗꯣ ꯅꯪꯗꯣ ꯈꯪꯔꯦ ꯑꯩꯗꯣ ꯅꯪ ꯐꯣꯟ ꯂꯥꯛꯄꯗꯒꯤ
ꯑ ꯁꯤ ꯀꯌꯥ ꯇꯧꯒꯦ?
ꯑꯩ ꯉꯁꯤ ꯃꯉꯥ ꯇꯔꯨꯛ ꯈꯛꯇꯅꯦ ꯇꯧꯕ꯫
ꯑꯩ ꯅꯪꯅ ꯑꯍꯥꯟꯕꯅꯦ ꯐꯥꯔꯁ ꯅꯪꯅ ꯑꯍꯥꯟꯕ ꯑꯣꯏꯌꯦ
ꯇꯧꯇꯧꯋꯣ ꯇꯧꯋꯣ ꯃꯤ ꯒ꯭ꯔꯨꯞꯇꯨ ꯎꯗ꯭ꯔꯣ
ꯌꯥꯗꯦ
ꯃꯦꯁꯦꯁꯇꯨ ꯎꯗ꯭ꯔꯣ ꯃꯤꯒꯤ ꯑꯥ
ꯇꯧ ꯌꯥꯗꯦ
ꯐꯜ ꯂꯩꯇꯦ ꯍꯥꯏꯌꯣ
ꯑꯗꯨ ꯄꯥꯝꯗꯕ ꯀꯅꯥ ꯂꯩꯒꯦꯅꯦ
ꯑꯗꯨꯗꯤ ꯖꯤꯅꯤ ꯍꯧꯖꯤꯛꯀꯥꯟꯗꯤꯀꯣ ꯁꯤ ꯉꯥꯛꯇꯅꯤ
ꯅꯪ ꯅꯪ ꯊꯦꯡꯉꯦꯅꯦ ꯉꯁꯤꯗꯤ
ꯊꯦꯡꯉꯦ ꯊꯦꯡꯉꯦ ꯍꯣꯠꯅꯁꯤ ꯍꯣꯠꯅꯁꯤ ꯍꯣꯠꯅꯁꯤ ꯍꯥꯏꯕꯒꯤꯗꯃꯛꯇ ꯇꯨꯝꯗꯕꯤꯗ ꯥꯉꯥꯏꯔꯒ ꯁꯤꯗꯤ ꯇꯧꯔꯒꯤꯗ꯭ꯔꯇꯧꯕ ꯀꯥꯟꯗ ꯂꯥꯁ ꯌꯥꯗ꯭ꯔꯦ ꯑꯔꯣꯏꯕꯗꯨꯅ ꯌꯥꯔꯕ
ꯑꯗꯣ ꯑꯗꯣꯋꯥꯖꯦ ꯇ꯭ꯔꯥꯏ ꯇꯧꯒꯗꯕꯅꯦ ꯇ꯭ꯔꯥꯏ ꯇꯧꯔꯀꯥꯟꯗ ꯌꯥꯔꯛꯇꯣꯏꯅꯦ
ꯎꯪ
ꯑꯩꯖꯨ ꯑꯣ
ꯃꯤꯅ ꯇꯧꯔꯛꯄꯗꯗꯤ ꯑꯩ ꯑꯣꯛꯄ ꯌꯥꯏꯑꯕ
ꯑꯥꯑꯥ ꯑꯗꯨ ꯅꯪꯖꯨ ꯇꯧꯕ ꯌꯥꯅꯤ ꯅꯪ ꯍꯧꯖꯤꯛ ꯇꯧꯔꯛꯏꯅ
ꯑꯥꯎ ꯍꯧꯖꯤꯛꯇꯤ ꯌꯥꯔꯦ ꯅꯦꯠꯋꯥꯛꯅꯔꯗꯤ ꯈꯪꯗ꯭ꯔꯦ
ꯑꯥꯑꯥ ꯅꯦꯠꯋꯥꯛꯅꯖꯨ ꯑꯣꯏꯔꯝꯅꯤ ꯑꯗꯨꯒ ꯃꯔꯛ ꯃꯔꯛꯗ ꯑꯗꯨꯝ ꯕꯦꯔꯥ ꯀꯥꯕꯅꯦꯕ
ꯎꯝ ꯑꯩꯗꯤ ꯀꯨꯏꯃꯟ ꯂꯥꯛꯃꯟꯈ꯭ꯔꯦ
ꯑꯣ ꯑꯩꯒꯤꯖꯨ ꯑꯗꯨꯝ ꯃꯔꯛ ꯃꯔꯛꯇ ꯇꯧꯋꯦ
ꯑꯩꯗꯤ ꯉꯔꯥꯡꯗꯒꯤ ꯌꯥꯗꯦ ꯌꯥꯗꯦ ꯍꯥꯏꯕꯗꯣꯁꯨꯡꯌꯥ ꯌꯥꯗꯕ
ꯑꯩꯈꯣꯏ ꯌꯨꯝ ꯃꯅꯥꯛꯀꯤ ꯅꯨꯄꯥꯗꯣ ꯇꯧꯗ꯭ꯔꯕꯣ ꯉꯁꯤꯗꯤ
ꯃꯍꯥꯛꯅ ꯇꯧꯔꯛꯑꯣ ꯀꯔꯤꯅꯣ ꯍꯥꯏꯌꯦ ꯑꯩꯅ ꯌꯥꯗꯦ ꯌꯥꯗꯦ ꯍꯥꯏꯔ ꯂꯩꯕ
ꯑꯣꯃꯥꯒꯤꯗꯤ ꯂꯣꯏꯔꯦ ꯍꯥꯏꯌꯦ
ꯎꯝ ꯇꯧꯔꯛꯑꯣ ꯇꯧꯔꯛꯑꯣ ꯍꯥꯏ ꯑꯩꯅ ꯌꯥꯗꯦ ꯌꯥꯗꯦ ꯑꯗꯨꯝ ꯍꯥꯏ ꯂꯩ
ꯃꯥꯏꯗꯤ ꯂꯣꯏꯔꯕꯒꯤꯅꯦ ꯑꯗꯨ ꯎꯄꯥꯏ ꯂꯩꯇꯕꯒꯤ ꯇꯧꯔꯣ ꯇꯧꯔꯣ ꯍꯥꯏꯕ ꯍꯧꯔꯤꯅꯤ
ꯎꯪ
ꯑꯩꯒꯤꯁꯨ ꯂꯣꯏꯔꯅꯤꯗ ꯇꯔꯨꯛ ꯇꯔꯦꯠ ꯅꯤꯄꯥꯟ ꯍꯥꯂꯣ
ꯎꯪ ꯑꯥꯎ ꯇꯥꯏꯌꯦꯅꯦ
ꯅꯣꯡ ꯈꯣꯡꯉꯦꯍꯦ ꯑꯩꯒꯤꯁꯨ ꯇꯔꯨꯛ ꯇꯔꯦꯠ ꯅꯤꯄꯥꯟ ꯃꯥꯄꯜ ꯍꯥꯏꯕ꯭ꯔꯣ ꯑꯗꯨ ꯈꯛꯇ ꯉꯥꯏꯔꯦ
ꯑꯩꯗꯤ ꯑꯍꯥꯟꯕ ꯑꯣꯏꯕꯅꯤꯅ ꯁꯤ ꯇꯨꯝ ꯇꯨꯝꯗꯕꯤꯗ ꯇꯧꯔꯁꯦꯅ ꯈꯪꯗ꯭ꯔꯦ
ꯇꯧꯋꯣ ꯅꯪ ꯁꯥꯟꯅꯕ ꯋꯥꯋꯥꯔꯤ ꯁꯥꯟꯅꯕ ꯌꯥꯔꯗꯤ ꯑꯗꯨꯝ ꯇꯧꯋꯣ ꯀꯩꯅꯣ ꯑꯩꯗꯤ ꯏꯃꯥꯟꯅꯕꯤꯈꯣꯏꯗ ꯂꯩꯕ ꯑꯗꯨꯒꯤ
ꯇꯨꯝꯕꯅ ꯃꯔꯨꯑꯣꯏꯔꯦꯅꯦꯍꯦ
ꯑꯗꯨꯕꯨꯗꯤ ꯑꯣꯏꯌꯦ ꯑꯩꯁꯨ ꯉꯔꯥꯡ ꯌꯥꯝ ꯇꯧꯔꯛꯑꯝꯕꯅꯤ ꯐꯗꯣꯏꯅꯤ ꯍꯥꯏꯕꯗꯤ ꯑꯩꯁꯨ ꯃꯤꯉꯣꯟꯗ ꯄꯪꯇꯧ ꯇꯧꯁꯤꯟꯕꯗꯣ ꯅꯨꯡꯉꯥꯏꯇꯦꯅ ꯇꯧꯗꯅ ꯂꯩ ꯂꯩꯔꯤꯉꯩꯗꯅꯤꯅꯦ ꯁꯣꯏꯔꯤꯁꯦ ꯎꯄꯥꯏ ꯂꯩꯇꯦꯅꯦ
ꯑꯣ ꯑꯩ ꯉꯁꯥꯏ ꯑꯩꯒꯤꯗꯣ ꯌꯥꯗꯕꯒꯤꯀꯣ ꯒ꯭ꯔꯨꯞꯇ ꯃꯦꯁꯦꯁ ꯑꯥ ꯅꯝꯕꯔ ꯑꯃ ꯍꯦꯛꯇ ꯂꯧꯔꯒ ꯄꯥꯎꯁꯦ ꯐꯥꯎꯔꯦ ꯑꯗꯨꯒ ꯑꯩꯅ ꯑꯥ ꯑꯣꯖꯥ ꯑꯣꯖꯥ ꯑꯩꯒꯤ ꯌꯥꯗ꯭ꯔꯦ ꯀꯃꯥꯏꯅ ꯇꯧꯗꯣꯏꯅꯣ ꯍꯥꯏꯕ ꯑꯩ ꯑꯣꯖꯥ ꯅꯠꯇꯦ ꯍꯥꯢ
ꯀꯅꯥꯅꯣ ꯑꯩꯈꯣꯏ ꯈꯨꯟ ꯊꯪꯅꯕ ꯅꯨꯄꯥꯔꯣ
ꯅꯠꯇꯦ ꯀꯅꯥꯅꯣ ꯈꯪ ꯃꯁꯛ ꯈꯪꯗꯦ ꯑꯩꯗꯣ ꯑꯥ ꯄꯩꯁꯥ ꯄꯥꯝ ꯄꯩꯁꯥꯁꯨ ꯄꯥꯝ ꯇꯥꯟꯅꯤꯡꯕꯒꯤ ꯒꯤ ꯄꯥꯝꯃꯟꯕꯒꯤꯀꯣ ꯌꯥꯗꯕꯒꯤ ꯒ꯭ꯔꯨꯞ ꯋꯥꯆꯦꯞꯇ ꯆꯪꯉꯒ ꯑꯐꯪ ꯑꯐꯪꯕꯗꯣ ꯂꯧꯊꯣꯛꯑꯥꯒ ꯑꯁ ꯐꯥꯎꯅꯕꯅꯦ ꯑꯩꯒꯤ ꯌꯥꯗ꯭ꯔꯦ ꯀꯝꯃꯥꯏꯟ ꯇꯧꯗꯣꯢꯅꯣ ꯍꯥꯏꯌꯣ ꯍꯥꯢ
ꯕꯦ ꯕꯦꯔꯥ ꯌꯥꯝ ꯀꯥꯗ꯭ꯔꯣ ꯑꯩꯒꯤꯗꯤ ꯇꯜꯂꯦꯗ ꯀꯥꯏꯗꯦꯗ ꯑꯗꯨꯕꯨ ꯏꯀꯥꯏꯅꯤꯉꯥꯏ ꯂꯩꯇꯦ
ꯂꯩꯥꯇꯦ ꯂꯩꯇꯦ
ꯑꯗꯨ ꯅꯠꯇ꯭ꯔꯣ
ꯑꯥ
ꯈꯪꯗ꯭ꯔꯦꯗ ꯄꯪꯇꯧ ꯇꯧꯁꯤꯟꯕ ꯍꯥꯏꯗꯨꯅꯤ ꯅꯪꯖꯨ ꯉꯁꯤꯗꯤ ꯊꯦꯡꯉꯦꯍꯦ ꯃꯅꯨꯡꯗ ꯕꯣꯜ ꯌꯦꯡ ꯁꯤꯅ ꯂꯩꯍꯧꯋꯦ
ꯑꯁ
ꯌꯦꯡꯅꯤ ꯑꯩꯁꯨ ꯄꯨꯡ ꯑꯅꯤꯒꯤꯗꯣ ꯌꯦꯡꯅꯤ ꯉꯥꯏꯔ ꯂꯩ
ꯄꯨꯡ ꯑꯅꯤ ꯇꯥꯗ꯭ꯔꯤꯐꯥꯎ ꯇꯨꯡꯉꯔꯣꯏꯗꯔꯣ
ꯑꯥ
ꯑꯥꯢ
ꯉꯍꯥꯛꯇꯪꯗꯤ ꯎꯏꯕ ꯇꯥꯔꯦ ꯉꯍꯥꯛꯇꯪꯗꯤ ꯎꯏꯒꯗꯧ ꯃꯥꯜꯂꯦ ꯈꯪꯗꯦ ꯉꯥꯛꯇꯨꯝ ꯇꯨꯝꯊꯣꯛꯑꯥꯒ ꯍꯧꯒꯠꯁꯤꯔꯥꯅ ꯈꯜꯂꯦ
ꯏꯁ ꯇꯨꯝꯃꯗꯤ ꯍꯧꯒꯠꯂꯔꯣꯏ
ꯑꯪ ꯍꯧꯒꯠꯀꯅꯤꯍꯦ ꯑꯂꯥꯝ ꯊꯝꯃꯗꯤ
ꯑꯁ
ꯈꯣꯡꯍꯜꯂ ꯂꯣꯢꯔꯦ
ꯆꯥꯅꯕ ꯌꯥꯎꯕ꯭ꯔꯣ
ꯆꯥꯅꯕ ꯆꯨꯖꯥꯛꯀꯨꯝꯕ ꯌꯥꯎꯋꯦ ꯑꯆꯥꯄꯣꯠꯁꯨ ꯌꯥꯎꯗꯤ ꯌꯥꯎꯋꯦ ꯆꯥꯅꯤꯡꯗ꯭ꯔꯦ ꯄꯨꯡ ꯊꯟꯃꯟꯒ꯭ꯔꯦ ꯑꯗꯨꯕꯨ ꯑꯈꯣꯏ ꯑꯈꯣꯏ ꯌꯨꯝ ꯃꯅꯥꯛꯀꯤ ꯅꯨꯄꯥꯗꯣ
ꯃꯊꯤꯕꯣꯡ ꯂꯥꯎ
ꯑꯁ ꯑꯗꯨ ꯅꯨꯄꯥꯗꯣ ꯀꯣꯜ ꯇꯧꯔꯛ
ꯎꯝ ꯑꯥ꯫
ꯊꯧꯔꯛꯑꯒ ꯃꯥꯗꯣ ꯀꯩꯅꯣ ꯇꯧꯋꯦꯌꯦ ꯉꯁꯤ ꯃꯥꯒꯤ ꯃꯣꯏ ꯌꯨꯝ ꯇꯥꯕ ꯃꯥꯂꯦ ꯆꯠ ꯂꯦ ꯍꯥꯢꯌꯦꯕ꯫ ꯌꯦꯡꯁꯤꯟꯕꯗꯣ ꯌꯦꯡꯁꯤꯟꯕꯒꯤꯗꯣ ꯑꯗꯨ ꯆꯠꯂꯦ ꯍꯩꯌꯦ ꯑꯗꯨꯒ ꯂꯥꯡꯉꯕ ꯑꯗꯨꯒ ꯃꯣꯏꯗꯤ ꯈꯪꯗꯕꯒꯤ ꯅꯨꯄꯤ ꯉꯥꯛꯇ ꯋꯥꯔꯤ ꯁꯥꯟꯅꯩꯀꯣ ꯍꯥꯏꯌꯦꯌꯦ꯫ ꯑꯗꯨꯒ ꯑꯁꯤꯗ ꯂꯩꯕ ꯏꯃꯥꯟꯅꯕꯤꯈꯣꯏ ꯌꯦꯟꯗꯨ ꯈꯣꯡꯕ ꯌꯥꯝꯅ ꯉꯁꯤꯁꯦ꯫
ꯗꯣ ꯃꯥꯒꯤ ꯈꯣꯡꯉꯦ ꯉꯁꯤꯅ ꯑꯩꯒꯤ ꯈꯣꯡꯕ ꯑꯗꯨꯒ ꯑꯩꯅ ꯑꯁ
ꯑꯁ ꯑꯁꯤꯗꯤ ꯈꯥꯝꯕꯁꯨ ꯌꯥꯗꯝꯅꯤꯅ
ꯍꯥꯡꯕꯁꯨ ꯌꯥꯗꯕꯅꯤꯅ ꯎꯄꯥꯏ ꯂꯩꯇꯦ ꯍꯥꯏꯕ ꯍꯣꯏ ꯁꯤꯗꯤ ꯃꯍꯧꯁꯥꯅ ꯊꯣꯛꯄꯅꯤꯅ ꯎꯄꯥꯏ ꯂꯩ
ꯅꯪꯖꯨ ꯆꯦ
ꯃꯥꯁꯨ ꯃꯥꯢꯖꯨ ꯅꯍꯥꯟ ꯆꯦꯜꯂꯨ ꯆꯦꯜꯂꯨ ꯍꯥꯏ
ꯑꯦ ꯑꯗꯨ ꯇꯨꯝꯕ ꯀꯥꯟꯗ ꯏꯊꯟꯗ ꯅꯣꯛꯑꯦ ꯈꯪꯕ꯭ꯔ ꯑꯗꯨ ꯅꯤꯡꯁꯤꯡꯔꯒ
ꯐꯥꯒꯤ ꯐꯔꯥꯡꯗꯤ ꯍꯩꯈ꯭ꯔꯕ ꯑꯩꯁꯨ
ꯑꯁꯤ ꯉꯁꯤꯗꯤ ꯆꯦꯟꯐꯝ ꯂꯩꯇ꯭ꯔꯕ ꯑꯁꯤꯗ ꯃꯥ ꯂꯥꯡꯕ ꯑꯩꯁꯨ ꯂꯥꯡꯕ ꯑꯗꯨꯒꯤ ꯑꯁ ꯄꯨꯡ ꯇꯥꯗꯕꯤꯗ ꯑꯗꯨꯝ ꯃꯨꯠꯈ꯭ꯔꯦ
ꯑꯦ
ꯄꯥꯢ ꯂꯩꯇꯦ ꯑꯁ ꯈꯥꯡꯕ ꯌꯥꯕ ꯃꯨꯠꯇꯅꯤꯉꯥꯏꯗꯤ ꯍꯣꯠꯅꯕꯅꯦꯕ ꯏꯕꯥꯅꯤꯗꯣ ꯑꯗꯨꯒ ꯌꯥꯗ꯭ꯔꯕ ꯋꯥꯅꯦ ꯉꯝꯂꯤ ꯃꯈꯩꯗꯤ ꯍꯣꯠꯅꯗꯤ ꯍꯣꯠꯅꯕꯅꯦꯕ
ꯑꯥ
ꯑꯗꯨ ꯍꯧꯗꯣꯡ ꯑꯃꯁꯨ ꯂꯥꯛꯁꯤꯜꯂꯛꯑꯦ ꯑꯩꯕ ꯄꯥꯟꯗ ꯐꯝꯃ ꯂꯩꯕꯒꯤ ꯢ ꯑꯁ ꯍꯧꯗꯣꯡꯗꯤ ꯃꯈꯣꯟ ꯊꯣꯛꯇꯝꯅꯤꯗ
ꯑꯗꯨꯒꯨꯝꯕ ꯇꯥꯗ ꯀꯩꯁꯨ ꯀꯥꯏꯗꯕ ꯃꯥꯜꯂꯦꯗ
ꯈꯪꯗꯦꯍꯦ ꯑꯥ ꯑꯗꯨ ꯌꯥꯗꯦꯅꯦ ꯍꯦꯛꯇ ꯌꯥꯒꯟꯗꯦꯅꯦ ꯑꯩꯅ ꯄꯥꯏꯗꯝꯅꯤꯅ ꯈꯪꯗ꯭ꯔꯦꯅꯦ ꯑꯗꯨꯕꯨꯗꯤ
ꯑꯩꯩꯅꯒ ꯄꯥꯏꯔꯝꯃꯗꯤ ꯍꯥꯏꯌꯣ
ꯍꯌꯦꯡꯗꯤ ꯑꯅꯤ ꯑꯍꯨꯝꯔꯛ ꯋꯥꯔꯤ ꯁꯥꯟꯅꯁꯦ ꯌꯥꯝ ꯍꯌꯦꯡꯗꯤ ꯁꯨꯇꯤ ꯅꯠꯇ꯭ꯔꯣ
ꯍꯣꯏ ꯍꯌꯦꯡ ꯅꯣꯡꯃꯥꯏꯖꯤꯡ
ꯑꯣ ꯅꯨꯡꯃꯥꯏꯖꯤꯡꯅꯤꯅ ꯁꯨꯇꯤꯅꯤꯗꯅ ꯉꯁꯤ ꯑꯧ ꯉꯁꯤꯗꯤ ꯅꯪ ꯁꯨꯇꯤ ꯅꯠꯇꯕꯅꯤ ꯑꯃꯐꯥꯎ ꯁꯥꯟꯅꯗ꯭ꯔꯤꯀꯣ
ꯁꯥꯟꯅꯗꯦꯍꯦ ꯉꯁꯤ ꯑꯩꯅ ꯑꯩꯅ ꯍꯥꯏ ꯍꯧꯖꯤꯛ ꯍꯥꯏꯗꯨꯗꯤ ꯅꯪꯅ ꯑꯍꯥꯟꯕꯅꯤꯅ ꯉꯁꯥꯏꯒ ꯌꯥꯠ ꯇ ꯌꯥꯗꯦ ꯍꯥꯏꯕ
ꯃꯤ ꯇꯧꯍꯜꯂꯛꯄꯗꯤ ꯃꯤ ꯇꯧꯔ ꯃꯤ ꯇꯧꯔꯛꯄꯗꯤ
ꯃꯤ ꯇꯧꯔꯛꯄꯗꯤ ꯌꯥꯏꯌꯦ
ꯑꯣ ꯅꯪꯅ ꯇꯧꯕ ꯌꯥ ꯑꯩꯁꯨ ꯌꯥꯗꯦ ꯉꯁꯥꯏꯗꯣ ꯌꯦꯡꯉꯦ ꯌꯥꯗꯕꯒꯤ ꯑꯩꯁꯨ ꯀꯩꯅꯣ ꯇꯧꯋꯦ ꯃꯤ ꯑꯩꯁꯨ ꯂꯤꯁꯤꯡ ꯃꯉꯥ ꯇꯔꯨꯛ ꯈꯛꯇꯅꯤꯗ ꯇꯧꯕ
ꯑꯁ ꯌꯥꯝꯃꯜꯂꯦ
ꯃꯤꯗꯤ ꯀꯨꯟ ꯀꯨꯟꯊ꯭ꯔꯥ ꯍꯦꯟꯅ ꯇꯧꯕ ꯃꯥꯜꯂꯦ ꯅꯨꯃꯤꯠ ꯑꯃꯗ
ꯏꯁ ꯃꯇꯝ ꯐꯖꯅ ꯀꯥꯏꯊꯣꯛꯑꯦ
ꯑꯣ ꯍꯣꯏ ꯄꯨꯡ ꯑꯃ ꯑꯅꯤ ꯑꯍꯨꯝꯒꯨꯝꯕꯗꯤ ꯈꯥꯏꯗꯣꯔꯛꯑꯝꯅꯤ ꯑꯗꯨꯕꯨ ꯀꯩꯁꯨ ꯇꯧꯅꯤꯡꯉꯥꯏ ꯂꯩꯇꯕ ꯃꯤꯈꯣꯏꯅ ꯇꯧꯔꯗꯤ ꯌꯥꯝ ꯀꯩꯅꯣ ꯇꯧꯅꯤꯗ ꯑꯩꯈꯣꯏꯗꯤ ꯑꯃꯨꯛ ꯑꯃꯨꯛ ꯊꯕꯛ ꯂꯩꯌꯦ ꯑꯃꯨꯛ ꯆꯠꯊꯣꯛꯑꯦ ꯑꯃꯨꯛ ꯇꯧꯋꯦ ꯑꯗꯨꯒꯤ ꯃꯇꯝ ꯂꯩꯗꯦꯗꯅ
ꯎꯝ
ꯑꯁꯤꯗ ꯃꯇꯝ ꯂꯣꯏꯅ ꯄꯤꯊꯣꯛꯄꯁꯨ ꯐꯔꯛ ꯇꯥꯕ ꯑꯁ ꯑꯁ ꯑꯗꯨꯏ ꯋꯥꯊꯤ ꯆꯥꯗꯣꯏꯔꯦꯕ ꯑꯥ ꯑꯗꯨꯅꯦ ꯕꯦꯔꯥꯅꯤꯍꯦ ꯑꯁ ꯑꯩꯈꯣꯏ ꯏꯃꯨꯡꯗꯁꯨꯅꯦ ꯏꯆꯦꯁꯨ ꯑꯩꯁꯨ ꯑꯅꯤꯃꯛ ꯇꯧꯔ ꯂꯩ ꯑꯗꯨꯁꯨ ꯑꯩꯈꯣꯏ ꯌꯨꯝ ꯃꯅꯥꯛꯀꯤ ꯑꯈꯣꯏ ꯌꯨꯝ ꯃꯅꯥꯛꯒꯤ ꯅꯨꯄꯥꯗꯨ ꯌꯥꯎꯁꯜꯂꯛꯀꯅꯤ ꯆꯦꯟꯖꯤꯜꯂꯛ
ꯃꯊꯛꯇꯀꯣ
ꯑꯥ ꯎꯝ ꯕꯦꯔꯥꯅꯤ ꯇꯧꯔꯤꯁꯦ ꯃꯣꯏ ꯌꯨꯝꯗꯨꯗꯤ ꯁꯨꯛꯌꯥ ꯌꯥꯗ꯭ꯔꯕꯅꯤꯅ
ꯎꯝ ꯅꯍꯥꯟꯗ ꯌꯨꯝꯗ ꯆꯥꯕꯗꯣ ꯈꯪꯕ꯭ꯔꯥ
ꯑꯥ
ꯌꯦꯟ ꯃꯀꯣꯛꯀ ꯀꯩꯅꯣꯒ ꯆꯥꯏ ꯍꯥꯏꯕꯗꯣ ꯃꯥꯅ
ꯑ ꯑꯥ
ꯃꯌꯨꯝꯗ ꯃꯌꯨꯝꯗ ꯎꯀꯥꯕꯤ ꯊꯣꯡꯉꯒ ꯆꯥꯕ ꯂꯣꯏꯔ ꯀꯥꯟꯗꯨꯗ ꯑ ꯅꯪꯒꯤ ꯅꯃꯥꯟꯅꯕꯤꯈꯣꯏꯗꯣ ꯑꯃꯨꯛ ꯆꯥꯏꯌꯦꯕꯀꯣ ꯑꯩꯗꯣ ꯍꯥꯏꯅ ꯑꯣ ꯆꯥꯕꯗꯣ ꯉꯛ ꯌꯧꯅ ꯆꯥꯏ ꯑꯗꯨꯕꯨ ꯂꯥꯁꯇꯗꯤ ꯄꯨꯛꯁꯦ ꯊꯟꯃꯟꯗꯅ ꯈꯥꯡꯕ ꯉꯝꯗꯕꯒꯤ ꯂꯣꯏꯅ ꯑ ꯆꯠꯍꯟꯒ꯭ꯔꯦ ꯍꯥꯏ
ꯃꯥꯖꯨ ꯆꯥꯔꯔꯣꯏꯗ꯭ꯔꯥꯅ ꯇꯧꯕꯅꯦꯕ ꯃꯥꯖꯨ ꯆꯥꯁꯟꯕ ꯌꯥꯕꯗꯤ ꯑꯗꯨꯝ ꯆꯥꯁꯜꯂꯦ ꯅꯝꯖꯗꯦ ꯃꯥꯖꯨ
ꯌꯥꯏꯍꯦ
ꯌꯥꯕ ꯖꯥꯠꯅꯤ ꯃꯥꯁꯨ ꯈꯪꯗꯦ ꯀꯔꯤꯒꯤ ꯃꯤꯅꯣ ꯈꯪꯗꯦ ꯑꯩꯐꯥꯎ
ꯏꯇꯣꯞ ꯇꯣꯞꯅ ꯁꯦꯝꯂꯛꯄꯖꯥꯠꯂꯣ
ꯈꯅꯥꯎ ꯌꯧꯋꯤ ꯑꯗꯨꯗꯣ
ꯑꯗꯣ ꯑꯩꯁꯨ ꯎꯄꯥꯏ ꯂꯩꯇꯦ ꯆꯥꯅꯤꯡ ꯆꯥꯅꯤꯡ ꯆꯥꯖꯁꯅꯨꯅ ꯆꯥꯎꯋꯣ ꯆ ꯆ ꯆꯥꯎꯋꯣ ꯄꯤꯁ ꯑꯩꯗꯣ ꯍꯧꯖꯤꯛꯇꯤ ꯁꯨꯛꯉꯝ ꯉꯝꯗ꯭ꯔꯦ ꯍꯩꯕꯗꯨ
ꯍꯨꯖꯤꯛꯇꯤ ꯌꯥꯗ꯭ꯔꯦ ꯑꯩ ꯉꯝꯗ꯭ꯔꯦ ꯊꯟꯃꯟꯈ꯭ꯔꯦ ꯑꯩ ꯄꯦꯟꯃꯟꯈ꯭ꯔꯕ ꯃꯥꯜꯂꯦꯕ ꯃꯥꯗꯣ
ꯑꯗꯨ ꯍꯥ ꯃꯥꯅ ꯆꯥꯔꯝꯗꯣ ꯐꯦꯡꯂꯝꯗꯕ꯭ꯔꯣ
ꯐꯦꯡꯉꯣꯏꯌꯦ ꯀꯔꯤꯒꯤ ꯐꯦꯡꯗꯣꯏꯔꯤꯒꯦ ꯍꯦꯛꯆꯜꯂꯣ ꯆꯥꯕ ꯂꯣꯏꯗ꯭ꯔꯤꯉꯩꯗ ꯐꯣꯟ ꯂꯥꯛꯁꯟꯕꯒꯤ ꯆꯠꯈ꯭ꯔꯦ ꯆꯦꯟꯈ꯭ꯔꯦ
ꯢꯁ ꯇꯧꯁꯜꯂꯛꯢꯕ
ꯑꯗꯨꯒ ꯆꯦꯟꯒꯩ ꯆꯦꯜꯂꯒ ꯋꯥꯔꯤ ꯁꯥꯟꯅꯕ ꯂꯣꯏꯔꯒ ꯑꯃꯨꯛ ꯆꯥꯕ ꯂꯥꯛꯑꯦ
ꯐꯦꯡꯉꯝꯗꯥꯥꯏꯗ ꯑꯃꯨꯛ ꯆꯥꯢ
ꯏꯀꯥꯏꯕ ꯈꯪꯗꯦꯍꯦ
ꯕꯦꯔꯥ ꯀꯥꯏꯍꯦ ꯌꯥꯝ ꯑꯩꯗꯤ ꯈꯪꯗ꯭ꯔꯤ ꯕꯤꯔꯥ ꯌꯥꯝ ꯀꯥ ꯖꯥꯠꯅꯦ
ꯍꯦ ꯉꯁꯤꯗꯤ ꯄꯨꯡ ꯕꯥꯔꯣ ꯇꯥꯔꯛꯄꯅꯤ
ꯄꯥꯗ꯭ꯔꯤꯌꯦ ꯄꯨꯡ ꯅꯔꯁꯡꯁꯨ ꯕꯣꯜ ꯌꯦꯡꯗꯕꯤꯗ ꯄꯥꯢ ꯂꯩꯇꯦ
ꯑꯩꯗꯤ ꯌꯦꯡꯗꯦꯗ
ꯅꯣꯏ ꯏꯃꯨꯡ